ꯍꯂꯣ ꯍꯜꯂꯣ
ꯍꯜꯂꯣ ꯇꯥꯕ꯭ꯔꯣ
ꯑꯧ ꯇꯥꯏꯌꯦ ꯀꯩꯗꯧꯔꯤꯒꯦ ꯕ꯭ꯔꯣ
ꯀꯩꯁꯨ ꯇꯧꯗꯦꯗ ꯑꯗꯨꯝ ꯐꯝꯃꯒ ꯂꯩꯌꯦ
ꯆꯥꯔꯕꯣ
ꯆꯥꯗꯔꯤꯌꯦ ꯆꯥꯔꯕꯣ ꯅꯪ
ꯆꯥꯗ꯭ꯔꯤ ꯈꯣꯏꯖꯨ ꯏꯟꯖꯡ ꯊꯣꯡꯉꯒ ꯂꯩꯕꯅꯦ
ꯂꯩꯕꯔꯣ ꯀꯃꯥꯏ ꯂꯩꯒꯦ
ꯍꯥꯥ
ꯅꯨꯡꯉꯥꯏꯔꯤꯕ꯭ꯔꯣ
ꯑꯣ ꯅꯨꯡꯉꯥꯏꯔꯤ ꯍꯥꯏꯕ ꯇꯥꯔꯦ ꯍꯣꯏ ꯎꯄꯥꯏ ꯂꯩꯇ꯭ꯔꯦ ꯍꯟꯗꯛꯇꯤ ꯀꯔꯤ ꯃꯊꯦꯜ ꯊꯣꯡꯉꯦ
ꯀꯔꯤꯈꯣꯏ ꯑꯩꯁꯦ ꯑꯩꯈꯣꯏꯗꯣ ꯉꯁꯤꯗꯣ
ꯍꯪꯒꯥꯝꯒꯣ ꯍꯪꯒꯥꯝꯒꯨꯝꯕ ꯊꯣꯡꯂꯝꯃꯦ ꯑꯩꯗꯤ ꯊꯣꯡꯕ ꯌꯧꯗꯦꯕꯀꯣ
ꯑꯣ ꯑꯣ
ꯑꯩ ꯍꯣꯏ ꯑꯩꯒꯤ ꯁꯤꯁꯇꯔꯅꯦ ꯑꯗꯨꯒ ꯏꯃꯥꯅꯦ ꯃꯣꯏ ꯊꯣꯡꯉꯒ ꯂꯩꯌꯦ ꯑꯩꯗꯤ ꯊꯣꯡꯕ ꯌꯥꯎꯗꯦ ꯉꯝꯅꯤꯡ ꯊꯣꯡꯕ ꯃꯥꯜꯂꯦ ꯅꯣꯏꯗꯤ ꯅꯣꯏꯒꯤ
ꯑꯥ ꯑꯩꯈꯣꯏ ꯉꯁꯤ ꯌꯦꯟ ꯊꯣꯡꯉꯦ
ꯑꯁ ꯍꯥꯎꯔꯅꯤꯅꯦ ꯑꯗꯨꯗꯤ
ꯊꯕꯛ ꯆꯠꯄꯒꯤ ꯋꯥꯏꯌꯦꯅ
ꯑꯣ ꯆꯥ ꯅꯪꯅ ꯊꯣꯡꯕꯣꯅꯦ
ꯑꯣ ꯑꯩꯅ ꯊꯣꯡꯕꯅꯦ
ꯑꯣ ꯌꯨꯝꯗ ꯂꯩꯕ꯭ꯔꯣ ꯅ ꯅꯣꯏ ꯐꯦꯝꯂꯤ ꯅꯣꯏ ꯐꯦꯝꯂꯤꯀꯣ
ꯎꯝ
ꯑꯣ ꯃꯤ ꯀꯌꯥ ꯁꯨꯒꯦ ꯅꯣꯏ ꯅꯣꯏ ꯐꯦꯃꯤꯁꯦ
ꯑꯈꯣꯏꯁꯤ ꯃꯤ ꯌꯥꯝꯃꯤꯗ ꯃꯤ ꯅꯤꯄꯟ ꯍꯧꯖꯤꯛꯇꯤ ꯂꯣꯏ ꯂꯣꯏꯅꯗꯤ ꯂꯩꯇꯕꯀꯣ ꯑꯉꯥꯡꯁꯤꯡ ꯁ꯭ꯀꯨꯜ ꯀꯥꯕ ꯄꯩꯁꯥ ꯇꯥꯟꯕ ꯃꯄꯥꯟ ꯂꯣꯏ ꯊꯣꯛꯈ꯭ꯔꯦ ꯍꯟꯗꯛꯁꯤꯗꯤ ꯑꯥ ꯍꯟꯗꯛꯁꯤꯗꯤ ꯃꯤ ꯑꯍꯨꯝ ꯃꯔꯤ ꯈꯛꯇꯉꯥꯏꯔꯦ
ꯑꯣ ꯑꯠꯆꯥ ꯑꯠꯆꯥ ꯋꯦꯗꯔꯗꯤ ꯀꯃꯥꯏꯅ ꯇꯧꯔꯤꯒꯦ ꯅꯨꯡꯉꯥꯏꯔꯤꯕ꯭ꯔꯣ ꯑꯗꯨꯗ
ꯋꯦꯗ꯭ꯔꯔꯥ
ꯍꯣꯏ
ꯑꯁ ꯅꯣꯡ ꯆꯨꯋꯦꯅꯦ ꯀꯟꯅ
ꯍꯧꯖꯤꯛꯔꯣ
ꯆꯨꯗꯦ ꯉꯁꯤ ꯉꯔꯥꯡ ꯑꯗꯨꯝ ꯀꯟꯅ ꯆꯨꯋꯦꯕ
ꯉꯁꯤꯗꯤ ꯀꯃꯥꯏꯅ ꯇꯧꯒꯦ ꯆꯨꯕ꯭ꯔꯣ ꯉꯁꯤꯁꯨ
ꯑꯣ ꯉꯁꯤ ꯅꯨꯡꯊꯤꯟꯗꯣ ꯐꯖꯅ ꯆꯨꯔꯦ ꯐꯖꯅ ꯎ
ꯍꯧꯖꯤꯛꯗꯤ ꯀꯃꯥꯏꯅ ꯇꯧꯕ꯭ꯔꯣ ꯍꯧꯖꯤꯛꯁꯨ ꯆꯨꯔꯒ ꯂꯩꯕꯣ
ꯍꯥ ꯍꯧꯖꯤꯛꯇꯤ ꯆꯨꯗꯦ ꯑꯗꯨꯝ ꯍꯧꯖꯤꯛꯇꯤ ꯑꯗꯨꯝ ꯅꯨꯡꯉꯥꯏꯗ
ꯑꯣ ꯑꯠꯆꯥ ꯑꯠꯆꯥ ꯐꯨꯠꯕꯣꯜ ꯌꯦꯡꯕ꯭ꯔꯣ ꯅꯪ
ꯍꯣ ꯃꯔꯛ ꯃꯔꯛꯇ ꯌꯦꯡꯉꯦ
ꯅꯪꯁꯦ ꯃꯦꯁꯤꯕꯨ ꯁꯄꯣꯠ ꯇꯧꯕ ꯃꯥꯂꯦꯅꯦ
ꯑꯥ ꯃꯦꯁꯤ ꯅꯪꯗꯤ ꯃꯦꯁꯤꯗ ꯁꯞꯄꯣꯔꯠ ꯇꯧꯔꯤꯁꯦꯅ
ꯃꯣꯏꯁꯦ ꯉꯝꯃ ꯇꯧ ꯃꯥꯜꯂꯦꯅꯦ ꯅꯪꯒꯤ ꯁꯞꯄꯣꯔꯇꯔꯗꯣ ꯐꯖꯅ ꯁꯥꯟꯅꯩꯏꯅꯦ
ꯈꯪꯗꯦꯗ ꯂꯥꯁ ꯌꯥꯔ ꯂꯥꯁ ꯂꯥꯁ ꯋꯥꯔꯜ ꯀꯞꯇꯁꯨ ꯂꯧꯕꯅꯤꯅ ꯍꯟꯗꯛꯇꯤ ꯆꯥꯟꯁ ꯂꯩꯔꯝꯃꯣꯏꯗ ꯃꯣꯏꯒꯤ
ꯃꯣꯏꯁꯦ ꯂꯧꯎꯁꯨ ꯌꯥꯎꯋꯦ ꯁꯅꯥꯎꯁꯨ ꯍꯩꯏꯌꯦꯅꯦ ꯃꯣꯏꯁꯦ ꯂꯥꯁ ꯂꯥꯁꯀꯤ ꯋꯥꯔꯜ ꯀꯞꯇꯣ ꯍꯥꯏꯗꯤ ꯃꯣꯏꯕꯨ ꯁꯞꯄꯣꯔꯠ ꯇꯧ ꯇꯦꯕꯀꯣ
ꯎꯝ
ꯑꯩꯗꯤ ꯐ꯭ꯔꯥꯟꯁ ꯈꯣꯏꯕꯨ ꯁꯞꯄꯣꯔꯠ ꯇꯧꯒꯅꯦꯕ
ꯑꯣ
ꯑ ꯑꯗꯨꯗ ꯑꯩꯗꯤ ꯐꯥꯔꯁ ꯀꯝꯄꯜꯁꯔꯤ ꯉꯝ ꯉꯝꯅꯤꯅ ꯑꯁꯥ ꯂꯩꯕꯅꯦꯕ
ꯎꯝ
ꯀꯥꯗꯥꯏꯗꯒꯤ ꯅꯣꯏ ꯅꯣꯏ ꯅꯣꯏꯒꯤ ꯃꯤꯅ ꯉꯝꯒ꯭ꯔꯦꯅꯦ
ꯍꯨ ꯍꯨ ꯍꯨ ꯍꯟꯗꯛꯇꯤ ꯍꯟꯗꯛꯇꯤ ꯀꯅꯥꯗ ꯁꯄꯣꯔꯠ ꯇꯧꯋꯦ
ꯑꯩꯗꯤ ꯍꯟꯗꯛꯁꯨ ꯐ꯭ꯔꯥꯟꯁ ꯈꯣꯏꯕꯨ ꯁꯞꯄꯣꯔꯠ ꯇꯧꯒꯅꯤ
ꯑ ꯃꯣꯏꯁꯨ ꯌꯥꯝ ꯂꯤꯡꯉꯤꯅꯦ ꯐꯖꯅ ꯁꯥꯟꯅꯩꯌꯦ
ꯃꯣꯏꯁꯨ ꯌꯥꯕꯗꯤ ꯌꯥꯏꯀꯣ ꯌꯦꯡꯕꯨꯗꯤ ꯅꯨꯡꯉꯥꯏ
ꯑꯉꯥꯡꯁꯤꯡ ꯑꯉꯥꯡꯁꯨ ꯌꯥꯝꯃꯦꯕꯀꯣ ꯃꯣꯏ
ꯎꯝ
ꯄꯥꯡꯒꯟ ꯀꯟꯕꯒꯤ ꯀꯩꯅꯣꯁꯤꯡꯗ ꯌꯥꯎꯋꯦꯕ
ꯏꯁꯇꯥꯃꯤꯅꯥ ꯌꯥꯝ ꯌꯧꯋꯦ ꯌꯧꯋꯦꯅꯦ ꯃꯣꯏ ꯃꯣꯏꯗ
ꯎꯝ ꯃꯣꯏꯒꯤ ꯄ꯭ꯂꯦꯗꯨꯁꯨ ꯌꯥꯝ ꯐꯖꯩꯅꯦ ꯑꯗꯨꯝ ꯌꯥꯏꯑꯕ ꯑꯩꯅ ꯈꯟꯕꯗ ꯑꯩꯅ ꯈꯟꯕꯗ ꯑꯔꯖꯦꯟꯇꯤꯅꯥ ꯐ꯭ꯔꯥꯟꯁ ꯏꯁꯄꯦꯟ ꯑꯁꯤ ꯑꯍꯨꯞꯒꯤ ꯃꯔꯛꯇ ꯂꯧꯒꯗ꯭ꯔꯥꯅ ꯈꯜꯂꯤꯅꯦ
ꯎꯝ ꯐ꯭ꯔꯥꯟꯁꯀ ꯑꯔꯖꯦꯟꯇꯤꯅꯥ ꯑꯣ ꯁ꯭ꯄꯦꯟꯒ ꯑꯥꯔꯖꯦꯟꯇꯤꯅꯥ ꯐ꯭ꯔꯥꯟꯁ ꯃꯣꯏ ꯑꯍꯨꯝꯒꯤ ꯃꯔꯛꯇ ꯃꯥ ꯂꯧꯒꯅꯦꯅ ꯈꯜꯂꯦ
ꯎꯝ ꯍꯣꯏ ꯑꯃꯨꯛ ꯑꯣꯏꯔꯦ ꯑꯃꯨꯛ ꯑꯣꯢ ꯁꯨꯝ ꯌꯥꯔ ꯑꯗꯨꯁꯨ ꯃꯣꯏꯗꯣ ꯈꯔꯃ ꯁ꯭ꯄꯦꯟ ꯍꯣꯏꯁꯨ ꯐꯖꯟꯅ ꯁꯥꯟꯅꯩꯌꯦ
ꯎꯝ ꯏꯪꯂꯦꯟꯗꯨꯁꯨ ꯐꯖꯕ ꯐꯖꯕꯕꯨꯗꯤ ꯐꯖꯩꯌꯦ ꯎꯝ
ꯏꯪꯂꯦꯟꯒꯤꯁꯨ ꯌꯥꯏ ꯍꯣꯏ ꯃꯦꯁ ꯅꯨꯡꯇꯤ ꯌꯦꯡꯕ꯭ꯔꯣ ꯅꯪ
ꯎꯝ ꯅꯨꯡꯇꯤ ꯌꯦꯡꯗꯦ ꯃꯣꯏ ꯈꯔ ꯐꯖꯕ ꯇꯤꯝ ꯂꯩꯗꯅ ꯑꯗꯨꯒꯨꯝꯕꯗꯦ ꯌꯦꯡꯉꯦ ꯐ꯭ꯔꯥꯟꯁꯀꯨꯝꯕ ꯁ꯭ꯄꯦꯟꯒꯨꯝꯕ
ꯑꯩꯈꯣꯏꯅ ꯈꯔ ꯌꯦꯡꯅꯤꯡꯕꯀꯣ
ꯎꯝ ꯑꯩꯈꯣꯏꯅ ꯍꯥꯏꯕ ꯂꯩꯅ ꯈꯟꯕ ꯂꯩꯗꯅ
ꯃꯥꯅꯦ ꯃꯥꯅꯅꯦ ꯆꯨꯝꯃꯦ
ꯑꯁ ꯅꯧꯅ ꯂꯥꯛꯄꯁꯤꯡꯒꯤꯗꯤ ꯃꯣꯏꯁꯨ ꯐꯖꯩꯌꯦ ꯑꯗꯨꯕꯨ ꯈꯔꯗꯤ ꯂꯩꯗꯅ
ꯍꯣꯏ ꯃꯦꯠꯁ ꯈ꯭ꯔꯒꯤꯗꯤ ꯌꯥꯝ ꯅꯨꯡꯉꯥꯏꯖꯦꯗ
ꯎꯝ ꯎꯝ
ꯌꯥꯝ ꯕꯣꯔꯤꯡ ꯆꯨꯕ ꯃꯦꯠꯁꯁꯨ ꯈꯔ ꯌꯧꯕꯗꯤ ꯌꯧꯋꯤꯅꯦ ꯍꯦꯠ ꯌꯦꯡ ꯍꯦ ꯌꯦ ꯍꯦꯛ ꯌꯦꯡꯕꯗ ꯈꯪꯉꯦꯕ ꯁꯤꯗꯤ ꯌꯥꯔꯣꯏ ꯁꯤꯗꯤ ꯉꯝꯃꯣꯏꯅꯀꯣ
ꯎꯝ ꯅꯍꯥꯟ ꯎꯝ ꯅꯍꯥꯟ ꯖꯔꯃꯅꯤ ꯁꯤꯒ ꯁꯥꯟꯅꯕꯗꯣ ꯍꯥꯟꯅ ꯁꯅꯥꯅꯕꯗꯨꯇꯣ ꯌꯦꯡꯉꯣ ꯇꯔꯦꯠ ꯆꯟꯈꯤꯕꯗꯣ ꯖꯔꯃꯅꯤ ꯑꯗꯨ ꯌꯦꯡꯉꯨ ꯅꯨꯡꯉꯥꯏꯇꯦꯗꯅ
ꯍꯣꯏ ꯅꯨꯡꯉꯥꯏꯇꯦ ꯈ꯭ꯔ ꯃꯦꯁꯇꯣ ꯈꯔ ꯃꯥꯟꯅꯔꯗꯤꯀꯣ
ꯎꯝ
ꯏꯟꯇ꯭ꯔꯦꯁ ꯂꯩꯌꯦꯕ
ꯅꯪꯗꯤ ꯈꯔ ꯐꯖꯔꯅꯤ ꯅꯣ ꯅꯣꯑꯥꯎ ꯀꯥꯈ꯭ꯔꯕꯅꯤꯅ
ꯐꯖꯔꯅꯤ ꯌꯦꯡꯕ ꯅꯨꯡꯉꯥꯏꯅꯤ ꯑꯃꯨꯛ ꯃꯦꯠꯁꯇꯣ ꯈꯔ ꯍꯣꯠ ꯑꯣꯏꯔꯅꯤ
ꯎꯝ
ꯃꯥꯗ꯭ꯔꯗꯤꯀꯣ
ꯎꯝ ꯃꯣꯏꯒꯤ ꯃꯣꯏꯁꯨ ꯁꯤꯔꯗꯤ ꯂꯣꯏꯔꯦ ꯍꯟꯗꯛꯇꯤ
ꯃꯥꯅꯦ ꯃꯥꯅꯦ ꯍꯧꯖꯤꯛꯇꯤ ꯋꯥꯁ ꯃꯥ ꯁꯣꯏꯔꯤꯗꯤ ꯂꯣꯏꯔꯦ
ꯎꯝ ꯎꯝ
ꯅꯍꯥꯟꯗꯤ ꯂꯤꯛ ꯔꯣꯡ ꯎ ꯎ ꯁꯣꯏꯔꯁꯨ ꯑꯗꯨꯝ ꯌꯥꯏꯌꯦꯕꯀꯣ
ꯎꯝ ꯑꯩꯈꯣꯏꯒꯤꯕꯨꯗꯤ ꯀꯥꯟꯅꯕ ꯂꯩꯇꯦꯗ ꯁꯞꯄꯣꯔꯠ ꯇꯧꯔꯁꯨ ꯑꯗꯨꯕꯨ ꯃꯤ ꯍꯥꯏꯕꯁꯤꯁꯨ ꯂꯩꯗꯅ ꯃꯇꯝ ꯃꯇꯝꯒꯤ ꯑꯗꯨꯒꯤ ꯇꯣ ꯁꯞꯄꯣꯔꯠ ꯇꯧꯕ ꯋꯥꯅꯤꯗ
ꯃꯥꯅꯦ
ꯍꯟꯗꯛ ꯀꯔꯤ ꯀꯔꯤ ꯊꯕꯛ ꯇꯧꯋꯦ ꯅꯪꯗꯤ
ꯑꯩꯗꯤ ꯑꯩ ꯃꯦ ꯐꯥꯎ ꯑꯩꯁꯨ ꯏꯝꯐꯥꯜꯗ ꯂꯩꯌꯦꯕꯀꯣ ꯃꯦ
ꯎꯝ
ꯑꯗꯨꯒ ꯍꯧꯖꯤꯛꯤ ꯑꯩ ꯑꯗꯨꯗ ꯂꯩꯇꯦ ꯑꯩ ꯌꯨꯝꯗ ꯂꯩꯌꯦꯕꯀꯣ
ꯑ
ꯑꯗꯨꯗ ꯂꯩꯕ ꯀꯥꯟꯗꯤ ꯀꯣꯆꯤꯡ ꯂꯧꯋꯦꯕ ꯑꯗꯨꯗ ꯏꯝꯐꯥꯜꯗ
ꯑꯣ ꯑꯣ ꯑꯣ
ꯑꯗꯨꯒ ꯀꯣꯆꯤꯡ ꯂꯧꯔꯒ ꯒꯣꯔꯃꯦꯟꯒꯤ ꯑꯦꯛꯖꯥꯝꯒꯨꯝꯕ ꯈꯔ ꯊꯥꯒꯦꯅꯀꯣ
ꯑꯣ ꯍꯣꯏ
ꯑꯗꯨꯒꯤꯗꯣ ꯂꯣꯏꯔꯦ ꯑꯩꯈꯣꯏꯒꯤ ꯑꯩꯒꯤ ꯀꯣꯆꯤꯡꯗꯣ ꯂꯣꯏꯔꯦ ꯑꯗꯨ ꯍꯧꯖꯤꯛꯛꯇꯤ ꯌꯨꯝꯗ ꯂꯩꯌꯦ ꯑꯩ ꯈꯔ ꯂꯩꯔꯗꯤ ꯑꯃꯨꯛ ꯂꯥꯛꯑꯅꯤ ꯑꯗꯨꯗ
ꯑꯣ ꯍꯣꯏ ꯑꯩꯈꯣꯏ ꯅꯨꯄꯥ ꯍꯥꯏꯕꯁꯤꯁꯨ ꯆꯦꯟꯐꯝ ꯊꯣꯛꯇ꯭ꯔꯗꯤ ꯁꯦꯟꯐꯝ ꯂꯝꯕꯤ ꯁꯦꯝꯗ꯭ꯔꯗꯤ ꯌꯥꯗꯕ ꯂꯩꯕꯀꯣ
ꯃꯥꯅꯤꯗ
ꯅꯨꯄꯤ ꯊꯤ ꯅꯨꯄꯤ ꯊꯤꯗ꯭ꯔꯤꯉꯩꯗꯒꯤ ꯐꯖꯅ ꯁꯦꯝꯒꯗꯕꯅꯦꯕ
ꯎꯝ ꯋꯥꯅꯤ ꯋꯥꯅꯤ ꯁꯉ
ꯅꯨꯄꯤ ꯊꯤꯔꯗꯤ ꯑꯩꯈꯣꯏꯅ ꯆꯠꯅꯤꯡꯕ ꯃꯇꯝꯗꯁꯨ ꯆꯠ ꯐꯪꯉꯣꯏꯗ
ꯃꯥꯅꯦ ꯃꯥꯅꯦ ꯐ꯭ꯔ
ꯎꯝ ꯎꯝ ꯅꯨꯄꯤ ꯂꯩꯔꯅꯤ ꯑꯉꯥꯡ ꯂꯩꯔꯅꯤ ꯍꯥꯏꯔꯗꯤ ꯑꯩ ꯌꯥꯗꯕꯅꯤ
ꯅꯪ ꯅꯪꯗꯤ ꯀꯔꯤ ꯊꯕꯛ ꯇꯧꯕꯅꯣ
ꯑꯩꯁ ꯑꯩꯒꯤ ꯌꯨꯝꯗ ꯑꯗꯨꯝ ꯂꯩꯌꯦꯍꯦ ꯑꯗꯨꯝ ꯂꯧ ꯃꯆꯥ ꯃꯆꯥ ꯇꯧꯔꯒꯀꯣ
ꯑꯝ
ꯑꯦꯟꯁꯥꯡ ꯅꯥꯄꯤ ꯊꯥꯕꯒꯨꯝꯕ ꯇꯧꯔꯒ ꯂꯩꯌꯦ
ꯑꯣ ꯕꯤꯖꯤꯅꯦꯁ ꯀꯨꯝꯕ ꯇꯧ
ꯑ ꯑꯩꯗꯤ ꯕꯤꯖꯤꯅꯦꯁ ꯕꯤꯖꯤꯅꯦꯁꯇꯤ ꯇꯧꯗꯦ ꯑꯗꯨꯗꯣ ꯏꯌꯥꯝꯕ ꯑꯃ ꯆꯠꯂꯦ ꯕꯤꯖꯤꯅꯦꯁ ꯀꯣ ꯑꯩꯗꯤ ꯐꯥꯝ ꯈꯔ ꯇꯧꯔꯒꯀꯣ ꯀꯣꯝꯂꯥ ꯌꯨꯝ ꯌꯨꯝꯆꯥꯛ ꯊꯥꯔꯒ ꯀ꯭ꯋꯥ ꯀꯀ꯭ꯋꯥ ꯀꯨꯝꯀ꯭ꯋꯥꯗꯨ ꯊꯥꯔꯒꯀꯣ
ꯇꯧꯂꯤ
ꯀꯣꯝꯂꯥꯗꯤ ꯐꯖꯕ꯭ꯔꯣ ꯀꯃꯥꯏꯅ ꯇꯧꯕꯅꯣ ꯅꯣꯏ ꯊꯥꯎꯕꯗ ꯅꯣꯏ ꯔꯨꯝꯗꯗ ꯀꯣꯝꯂꯥꯗꯣ ꯌꯥꯝ ꯐꯖꯩ ꯐꯖꯩ ꯍꯥꯏꯅꯦ ꯑꯗꯨꯒꯤ ꯐꯦꯁꯇꯤꯚꯦꯜꯁꯨ ꯑꯗꯨꯝ ꯂꯩꯌꯦꯕꯀꯣ
ꯎꯝ ꯀꯣꯃꯂꯥꯁꯦ ꯑꯇꯣꯞꯄ ꯈꯨꯟꯒꯤꯗꯤ ꯈꯪꯗꯦ ꯑꯩꯈꯣꯏ ꯈꯨꯟꯁꯦ ꯀꯨꯝꯁꯤꯁꯦ ꯈꯔ ꯀꯩꯅꯣ ꯇꯧꯋꯤꯗ ꯂꯥꯁ ꯏ꯭ꯌꯔꯗꯨꯅ ꯈꯔ ꯐꯩ ꯀꯨꯝꯁꯤꯁꯦ ꯑꯥ ꯃꯣꯏ ꯀꯔꯤ ꯍꯥꯏꯁꯤꯔꯥ ꯃꯣꯏꯒꯤ ꯐ꯭ꯂꯥꯋꯔ ꯁꯥꯠꯄ ꯃꯇꯝꯗꯣ
ꯑꯥ
ꯀꯣꯝꯂꯥꯒꯤ ꯐ꯭ꯂꯥꯋꯔꯗꯣ ꯁꯥꯠꯄ ꯃꯇꯝꯗꯣ ꯂꯦꯟ ꯂꯦꯟ ꯐꯖꯅ ꯇꯥꯕꯅꯤꯅꯀꯣ
ꯑꯣ ꯑꯠꯆꯥ
ꯑꯗꯨꯒꯤ ꯈꯔ
ꯈꯔ ꯕꯤꯔꯥ ꯄꯣꯛꯈ꯭ꯔꯦꯕ
ꯎꯝ ꯐꯕꯕꯨꯗꯤ ꯐꯩꯌꯦ ꯑꯗꯨꯕꯨ ꯌꯥꯝꯂꯣꯏꯒꯗꯕ ꯂꯩꯕꯀꯣ
ꯎꯝ
ꯂꯥꯁ ꯏꯌꯥꯔꯗꯨꯗꯤ ꯌꯥꯝ ꯌꯥꯝ ꯍꯦꯛꯑꯦꯕ ꯑꯩꯈꯣꯏ
ꯑꯗꯨ ꯅꯣꯏ ꯌꯣꯟꯒ ꯗꯧꯕ ꯅꯠꯇ꯭ꯔꯣ
ꯌꯣꯟꯒꯗꯕꯅꯦ
ꯑꯗꯨꯗꯣ ꯀꯃꯥꯏꯅ ꯌꯣꯕꯅꯣ
ꯑꯩꯈꯣꯏꯁꯦ ꯍꯣꯠꯁꯦꯜꯗ ꯌꯣꯟꯕꯁꯨ ꯂꯩꯌꯦ ꯑꯗꯨꯒ ꯂꯝꯁꯝ ꯇꯧꯔꯒꯀꯣ ꯃꯣꯏꯒꯤ ꯐꯥꯔꯝꯗꯣ ꯎꯝ ꯃꯍꯥꯖꯣꯟ ꯃꯤ ꯑꯃ ꯂꯥꯛꯑꯒ ꯅꯣꯏ ꯐꯥꯔꯝꯗꯣ ꯂꯝꯁꯝꯗ ꯁꯤ ꯄꯩꯁꯥ ꯁꯤꯃꯨꯛ ꯇꯧꯔꯁꯤ ꯍꯥꯏꯅ ꯉꯥꯡꯅꯔꯒ ꯃꯣꯏꯅ ꯍꯦꯛꯄ ꯂꯩꯗꯅ ꯑꯗꯨꯒꯤ ꯑꯗꯨꯒꯤ ꯁꯏꯇꯥꯜ ꯁꯨ ꯂꯩꯌꯦ ꯑꯩꯈꯣꯏ ꯑꯩꯈꯣꯏꯅ ꯍꯦꯛꯑꯒ ꯌꯣꯟꯕ ꯁꯨ ꯂꯩꯌꯦ ꯃꯁꯥ ꯃꯁꯥꯒꯤ ꯃꯥ ꯀꯩꯅꯣ ꯇꯧꯕꯅꯤꯗ ꯑꯄꯥꯝ ꯑꯄꯥꯝꯕ ꯇꯧꯕꯅꯤꯗ ꯃꯣꯏꯅ ꯃꯤ ꯂꯥꯛꯑꯒ ꯑꯁꯤ ꯁꯤꯃꯨꯛ ꯄꯤꯔꯦ ꯑꯩꯅ ꯍꯦꯛꯒꯦ ꯍꯥꯏꯕꯁꯨ ꯂꯩꯌꯦ
ꯒꯥꯔꯤꯒꯨꯝꯕꯗꯤ ꯑꯗꯨꯝ ꯂꯥꯛꯄ ꯅꯠꯇ꯭ꯔꯣ ꯅꯣꯏ ꯈꯨꯟꯗꯣ
ꯍꯣ ꯒꯔꯤꯗꯤ ꯗꯨꯝ ꯂꯥꯛꯑꯦ
ꯑꯗꯨꯝ ꯂꯥꯛꯕ ꯌꯥꯏꯀꯣ ꯁꯤꯖꯟ ꯁꯤꯖꯟꯒꯨꯝꯕ ꯌꯥꯎꯗꯦꯀꯣ ꯍꯧꯖꯤꯛꯁꯨ ꯑꯗꯨꯝ ꯂꯥꯛꯄ ꯌꯥꯕ ꯅꯠꯇ꯭ꯔꯣ
ꯍꯧꯖꯤꯛꯁꯨ ꯑꯗꯨꯝ ꯂꯥꯛꯄ ꯌꯥꯏꯌꯦ ꯂꯝꯕꯤꯕꯨꯗꯤ ꯆꯤꯡ ꯆꯤꯡ ꯀꯥꯕꯅꯤꯅ ꯈꯔ ꯄꯨꯗꯤ ꯀꯩꯅꯣ ꯇꯧꯋꯦ ꯑꯩ ꯗꯤ ꯗꯨꯝ ꯆꯠ ꯇꯤ ꯆꯠ ꯆꯠꯄ ꯌꯥꯏ ꯍꯧ ꯑꯩꯈꯣꯏ ꯑꯩꯈꯣꯏꯒꯤ ꯍꯥꯥ
ꯂꯐꯣꯏꯗꯤ ꯊꯥꯕ꯭ꯔꯣ
ꯑꯥꯏ ꯂꯐꯣꯏꯁꯨꯨ ꯊꯥꯏꯌꯦ ꯂꯐꯣꯏ ꯂꯐꯣꯏꯒ ꯑꯩꯈꯣꯏꯗ ꯑꯩꯈꯣꯏꯅ ꯑꯅꯝꯕ ꯊꯥꯕꯁꯦ ꯂꯐꯣꯏ ꯌꯣꯡꯆꯥꯛ ꯑꯗꯨꯒ ꯑꯣꯔꯦꯟꯖ ꯑꯁꯤꯅꯦꯕ
ꯑ ꯅꯣꯏꯁꯦ ꯄꯨꯔꯥ ꯐꯖꯩ ꯅꯣꯏꯒꯤ ꯐꯥꯔꯝꯁꯦ ꯑꯁ ꯃꯤꯅ ꯗꯤꯃꯥꯟ ꯌꯥꯝ ꯇꯧꯕ ꯇꯧꯕ ꯈꯛꯇꯅꯤꯅꯦ ꯑꯣꯔꯦꯟꯁꯅꯦ ꯃꯣꯡꯀꯤ ꯔꯥꯏꯁꯅꯦ ꯌꯣꯡꯆꯥ ꯑꯗꯨ ꯑꯣ ꯑꯗꯨꯒ ꯑ ꯑꯁꯤ ꯂꯐꯣꯏꯗꯣ
ꯎꯝ
ꯃꯤꯅ ꯌꯥꯝ ꯂꯧꯅꯤꯡꯕ ꯈꯛꯇꯅꯤꯅꯦ ꯅꯣꯏꯅ ꯇꯧꯔꯤꯁꯤꯁꯦ
ꯄꯩꯁꯥ ꯄꯩꯁꯥ ꯂꯩꯗꯕꯅꯤꯅ ꯑꯩ ꯏꯊꯟꯗ ꯃꯁꯥ ꯃꯁꯥꯅ ꯍꯣꯠꯅꯕꯅꯤꯅ ꯌꯥꯝ ꯆꯥꯎꯅꯁꯨ ꯐꯥꯔꯝꯗꯁꯨ ꯇꯧꯕ ꯉꯝꯗꯕꯀꯣ
ꯑꯣ ꯂꯥꯝꯒꯨꯝꯕꯗꯤ ꯑꯗꯨꯝ ꯂꯩꯕ ꯅꯠꯇ꯭ꯔꯣ ꯐ꯭ꯔꯤ ꯑꯣꯏꯅ
ꯂꯝꯗꯤ ꯌꯥꯝ ꯂꯩꯌꯦ ꯑꯩꯈꯣꯏꯅ ꯑꯩꯈꯣꯏꯅ ꯇꯧꯅꯤꯡꯕ ꯃꯈꯩ ꯇꯧꯕ ꯌꯥꯏꯌꯦꯕ ꯑꯗꯨ ꯑꯣꯏꯔꯁꯨ ꯄꯩ ꯄꯩꯁꯥ ꯂꯩꯇꯕꯅꯤꯅ ꯌꯥꯝ ꯀꯟꯅ ꯆꯥꯎ ꯆꯥꯎꯃꯜꯂꯁꯨ ꯑꯩꯈꯣꯏꯅ ꯉꯝꯗꯦꯗꯅ ꯑꯗꯨꯒꯤ ꯋꯥꯅꯤ ꯂꯝ ꯂꯝꯒꯤ ꯋꯥꯗꯤ ꯑꯦ ꯌꯥꯝ ꯂꯩꯌꯦ
ꯑꯗꯨꯗꯤ ꯐꯩꯅꯦ ꯌꯥꯝ ꯐꯩ ꯐꯖꯅ ꯇꯧꯕ ꯌꯥꯔꯅꯤ ꯑꯗꯨꯗꯤ
ꯎꯝ ꯄꯩꯁꯥ ꯈꯔ ꯄꯥꯏꯔꯗꯤ